ꯍꯜꯂꯣ ꯍꯜꯂꯣ
ꯎꯝ ꯀꯩ ꯀꯗꯣ ꯑꯣꯏꯒꯦ
ꯁꯨꯝ ꯂꯥꯏꯔꯤꯛ ꯄꯥꯔꯝꯕꯅꯤꯗ
ꯎꯝ ꯂꯥꯏꯔꯤꯛ ꯂꯥꯏꯁꯨ ꯊꯋꯥꯏ ꯌꯥꯝ ꯌꯥꯎꯈ꯭ꯔ ꯃꯥꯜꯂꯦ
ꯁꯨꯝ ꯈꯔ ꯄꯥꯍꯧꯗ꯭ꯔꯗꯤ ꯌꯥꯗ꯭ꯔꯦꯅ ꯈꯤꯇꯪ ꯄꯥꯍꯧꯕꯅꯦ
ꯎꯝ ꯃꯤ ꯑꯃ ꯑꯣꯏꯗ꯭ꯔꯗꯤ ꯌꯥꯗ꯭ꯔꯦ ꯈꯜꯂꯕꯕ
ꯃꯤ ꯑꯃ ꯑꯣꯏꯕ ꯍꯥꯏꯁꯦ ꯃꯆꯥꯛ ꯃꯊꯨꯟ ꯌꯥꯝ ꯆꯪꯉꯤ ꯑꯗꯨꯗ ꯌꯥꯎꯕ ꯃꯆꯥꯛꯇꯣ ꯈꯤꯇꯪ ꯇꯥꯜꯂꯝꯃꯅꯤ
ꯎꯝ ꯎꯝ ꯃꯆꯥꯥꯛꯇꯨꯅꯦꯕ
ꯕꯨꯗꯤ ꯂꯧꯁꯤꯡꯅꯦꯕ ꯇꯥꯟꯁꯤꯜꯂꯤꯁꯦ
ꯑ
ꯕꯨꯗꯤ ꯂꯧꯁꯤꯡꯁꯦ ꯌꯥꯝꯅ ꯄꯥꯡꯒꯟ ꯍꯥꯏꯔꯤꯁꯦ ꯕꯨꯗꯤ ꯂꯧꯁꯤꯡꯁꯤꯅꯦꯕ ꯑꯃꯔꯣꯝꯗꯗꯤ ꯁꯤꯡꯅ ꯁꯤꯖꯤꯟꯅꯗꯣꯏꯁꯦ
ꯎꯝ ꯄꯥꯡꯒꯟ ꯈꯛꯇꯅ ꯌꯥꯄꯣꯟꯇꯦ ꯕꯨꯗꯤ ꯌꯥꯎꯗ꯭ꯔꯗꯤ
ꯍꯣꯌꯦꯜ ꯂꯥꯏꯔꯤꯛ ꯂꯥꯏꯔꯤꯛ ꯍꯩꯔꯒ ꯂꯥꯏꯁꯨ ꯈꯪꯗꯕꯤ ꯒ ꯍꯥꯏꯅꯕꯗꯣ ꯑꯗꯨ ꯇꯥꯗꯣꯏꯅꯦꯕ
ꯑꯩꯈꯣꯏ ꯁꯣꯝꯕꯨ ꯀꯔꯤ ꯇꯧꯕꯤꯔꯝꯃꯤꯅꯣ
ꯁꯨꯝ꯫ ꯑꯩꯁꯨ ꯂꯥꯏꯁꯨ ꯇꯥꯡꯒꯦꯅ ꯂꯥꯏꯔꯤꯛ ꯄꯥꯔꯝꯃꯤꯅꯦ꯫
ꯂꯥꯏꯔꯤꯛꯇꯒꯤ ꯂꯥꯏꯔꯤꯁꯨꯗꯤ ꯇꯥꯟꯒꯗꯕꯅꯤ ꯑꯥ
ꯀꯔꯦ꯫
ꯂꯥꯏꯔꯤꯛꯇꯒꯤꯗꯤ ꯂꯥꯏꯁꯨ ꯌꯥꯎꯗꯕꯅꯤꯀ ꯂꯥꯏꯔꯤꯛꯇ ꯂꯥꯏꯁꯨ꯫ ꯁꯨꯗꯤ ꯌꯥꯎꯇꯕꯅꯦ꯫
ꯂꯥꯏꯔꯤꯛꯇ ꯂꯥꯏꯁꯨ ꯌꯥꯎꯗꯦ꯫
ꯍꯣꯏꯌꯦ꯫
ꯑꯣ ꯑꯗꯨ ꯑꯗꯨꯗꯤ ꯂꯥꯏꯁꯨꯗꯤ ꯀꯃꯥꯏꯅ ꯇꯧꯗꯣꯏꯕ꯫
ꯂꯥꯏꯁꯨꯗꯤ ꯑꯍꯟꯁꯤꯡꯗꯒꯤ ꯃꯌꯥꯝꯗꯒꯤ ꯇꯝꯒꯗꯕꯅꯦ꯫
ꯑꯣ꯫
ꯑꯁ ꯍꯥꯏꯗꯤ꯫ ꯂꯥꯏꯔꯤꯛꯇ ꯌꯥꯎꯋꯦꯅ ꯄꯥꯕꯗ ꯄꯥꯕꯗ ꯃꯤꯠꯀꯁꯤ ꯆꯤꯛ ꯆꯤꯛ ꯆꯤꯛ ꯂꯥꯎꯔꯣꯏꯅꯦ꯫
ꯑꯁ ꯅꯪ ꯅꯪ ꯃꯥ ꯑꯗꯨꯝ ꯂꯩꯁꯨ ꯏꯋꯥꯠ ꯋꯥꯠꯂꯤꯗ ꯌꯧꯕꯐꯝ ꯍꯣꯠꯅꯔꯦ ꯅꯤꯡꯊꯤꯐꯝ ꯐꯥꯕ ꯍꯣꯠꯅꯔꯦ
ꯎꯝ꯫
ꯋꯥꯏ ꯂꯥꯏꯔꯤꯛ ꯄꯥꯃꯥꯟꯕꯩ ꯋꯥꯕꯁꯤꯗꯀꯣ ꯂꯝꯖꯦꯜ ꯆꯦꯜꯂꯒ ꯑꯃꯨꯛ ꯐꯥꯕ꯭ꯔꯥ ꯌꯦꯡꯒꯦꯅ꯫ ꯂꯝꯖꯦꯜꯁꯨ ꯁꯥꯡꯉꯦ ꯆꯦꯜꯂꯨꯔꯕꯅꯦ ꯑꯗꯨꯒ
ꯆꯦꯜꯂꯦ ꯆꯦꯜꯂꯦ ꯆꯦꯜꯂꯦ ꯆꯦꯜꯂꯦꯗꯣ ꯀꯩꯝ ꯀꯥꯟꯅꯗꯦꯕ ꯃꯤꯠꯁꯨ ꯆꯤꯛꯄ ꯃꯤꯠ ꯆꯤꯛꯄꯁꯤꯁꯨ ꯐꯠꯇꯦ ꯑꯗꯨꯒ ꯑꯗꯩ ꯍꯛꯆꯥꯡꯁꯤꯁꯨ ꯀꯣꯛ ꯆꯤꯛ ꯀꯣꯛꯁꯨ ꯆꯤꯈꯠꯂꯦꯕ ꯂꯝꯖꯦꯟ ꯁꯥꯡ ꯆꯦꯜꯂꯨꯕꯦꯀꯣ ꯋꯥꯔꯦꯕ꯫
ꯂꯝꯖꯤꯗꯣ ꯈꯔ ꯈꯔ ꯈꯥꯡꯑ ꯆꯦꯟꯂꯨꯅꯦ꯫ ꯀꯩꯗꯣꯛꯁꯤꯒꯦ ꯁꯣꯁꯦꯜ ꯁꯥꯔꯚꯤꯁ ꯄ꯭ꯔꯣꯒ꯭ꯔꯥꯝ ꯑꯃꯗ ꯂꯩꯕꯅꯦ꯫
ꯎꯝ ꯍꯌꯦꯡꯗꯤ ꯅꯥꯄꯤ ꯍꯥꯏꯗꯣꯛꯄ ꯈꯣꯠꯄ꯫ ꯍꯌꯦꯡ ꯑꯌꯨꯛꯁꯦ ꯊꯕꯛ ꯆꯠꯂꯣꯏ ꯊꯕꯛ ꯆꯥꯠ ꯆꯠꯂꯣꯏꯌꯦ꯫
ꯃꯗꯨ ꯈꯪꯍꯟꯅꯤꯗꯕꯩ ꯇꯥꯏꯞ ꯇꯧꯏ
ꯎꯝ ꯀꯩ ꯍꯥꯏꯅꯣ꯫
ꯃꯗꯨ ꯈꯪꯉꯤꯗꯣ ꯌꯥꯝ ꯐꯩꯌꯦ꯫
ꯎꯝ꯫ ꯅꯥꯄꯤ ꯍꯥꯏ ꯅꯥꯄꯤ ꯃꯈꯩꯁꯤ ꯅꯨꯄꯤꯒ ꯀꯣꯏꯔꯝꯕꯗꯤ ꯂꯣꯏꯅ ꯐꯣꯏꯗꯠꯀꯗꯕꯅꯦ ꯍꯥꯏꯕ ꯑꯩꯅ꯫
ꯐꯖꯅ ꯋꯥꯔꯤ ꯁꯥꯟꯅ ꯁꯥꯟꯅꯔꯒꯀꯣ꯫
ꯎꯝ ꯋꯥꯔꯤ ꯁꯥꯟꯅ ꯁꯥꯟꯅ ꯄꯠ ꯄꯠ ꯊꯠꯄꯗ ꯁꯤꯠ ꯅꯥꯟꯅꯤ꯫
ꯀꯣꯏꯒꯗꯕ ꯅꯪꯅ ꯀꯣꯏꯍꯧꯗ꯭ꯔꯕꯅꯤ꯫
ꯑꯗꯨꯅꯤꯅꯦ꯫
ꯁꯣꯏꯔꯦ꯫
ꯃꯣꯏꯗꯣ ꯑꯩꯒꯤ ꯑꯩꯅ ꯂꯧꯗꯣꯏ ꯅꯨꯄꯤꯗꯣ ꯃꯥꯗꯣ ꯅꯨꯄꯥ ꯐꯪꯗꯕ ꯍꯥꯏꯇꯥꯔꯦ꯫ ꯑꯗꯨ ꯅꯅꯦꯃꯦ꯫
ꯑꯣ ꯑꯁ
ꯐꯪꯉꯥꯁꯨ ꯖꯨꯒꯣꯠ ꯆꯥꯕ ꯐꯪꯗꯕ ꯍꯥꯏꯇꯥꯔꯦ ꯑꯩꯒꯨꯝꯕ ꯑꯝꯇ
ꯎꯝ
ꯍꯌꯦꯡ ꯑꯩꯒꯨꯝꯕ ꯑꯃ ꯐꯪꯉꯀꯥꯟꯗꯅꯦꯕ ꯃꯥꯅ ꯑꯩꯉꯣꯟꯗ ꯂꯥꯛꯇꯣꯏꯗꯣ
ꯁꯠ ꯄꯣꯞ ꯀꯦꯟꯗꯣꯏꯁꯦ ꯃꯥꯄꯆꯔ
ꯃꯥꯄ ꯍꯣꯏ ꯃꯄꯥꯁꯨ ꯆꯥꯔ ꯎꯄꯥꯏ ꯂꯩꯇꯦꯅ ꯐꯨꯠ ꯑꯩꯉꯣꯟꯗ ꯄꯨꯊꯁꯤꯜꯂꯗꯤ ꯃꯥ ꯁꯥꯒꯠꯄ ꯉꯝꯃꯣꯏꯕ
ꯎꯍꯩ ꯑꯃꯨꯟꯕ ꯀꯦꯟꯕꯗꯧꯅ
ꯎꯝ ꯃꯨꯜꯂꯀꯥꯟꯗ ꯀꯦꯟꯖꯔꯛꯑꯅꯤ ꯃꯨꯟꯕꯨ ꯃꯨꯜꯂꯝꯕꯅꯤꯗ ꯀꯦꯟꯕꯗꯤ ꯌꯥꯔꯕꯅꯦ ꯑꯩꯐꯥꯎ ꯈꯨꯏꯖꯤꯜꯂꯛꯑꯦꯕ
ꯑꯩꯉꯣꯟꯗ ꯌꯦꯛꯀꯦ ꯍꯥꯏꯔꯁꯨ ꯃꯥꯅ ꯎꯔꯤꯅꯤ ꯍꯥꯏꯔꯁꯨ ꯑꯩꯅ ꯎꯄꯥꯥꯟꯅꯤ ꯍꯥꯏꯔꯁꯨ ꯑꯩꯉꯣꯟꯗ ꯌꯦꯛꯀꯦ ꯍꯥꯏꯔꯁꯨ ꯑꯩ ꯃꯁꯥ ꯀꯁꯤ ꯀꯩꯅꯣ ꯇꯧꯗꯔꯦꯕ ꯂꯤꯡꯗꯔꯦ ꯍꯥꯏꯇꯥꯔꯦ
ꯎꯝ
ꯌꯦꯠꯀꯦꯗꯤ ꯐꯠ ꯐꯠ ꯌꯦꯠꯂꯛꯑꯣ ꯍꯥꯏꯕ ꯑꯩꯅ ꯍꯥꯏꯗꯤ
ꯎꯝ ꯄꯥꯝꯕꯤꯁꯦ ꯅꯥꯀꯦꯟ ꯊꯥ ꯌꯧꯁꯜꯂꯛꯇꯣꯔꯦꯕ
ꯎꯝ ꯅꯀꯦꯟꯊꯥ ꯌꯦꯅꯤꯡꯊꯥ ꯂꯥꯛꯈꯤꯅꯤ ꯍꯥꯏꯕꯒꯤ ꯋꯥꯈꯟꯗꯣ ꯈꯜꯂ ꯈꯜꯂ ꯂꯩꯕꯗꯨ ꯌꯥꯗ꯭ꯔꯕ
ꯀꯣꯏꯕ ꯀꯣꯏꯕ ꯂꯥꯡꯕ ꯑꯝꯇ ꯆꯠꯇ꯭ꯔꯣ
ꯆꯠꯇ꯭ꯔꯦ ꯗ ꯍꯧꯖꯤꯛꯀꯥꯟꯁꯤ
ꯀꯩꯒꯤ ꯆꯠꯇ꯭ꯔꯤꯕꯣ
ꯄꯩꯁꯥ ꯄꯩꯁꯥ ꯄꯤꯔꯗꯤ ꯂꯣꯏꯅ ꯌꯥꯏ ꯄꯩꯁꯥ ꯄꯤꯗꯔꯗꯤ ꯂꯣꯏꯅ ꯌꯥꯗꯦ
ꯎꯝ ꯍꯣꯏꯅꯦ ꯄꯩꯁꯥꯗꯅꯤꯅꯦ ꯑꯗꯨꯅꯤ ꯆꯠ ꯆꯠꯄꯕꯨꯗꯤ ꯎ ꯁꯨꯝ ꯃꯇꯦꯛ ꯃꯥꯌꯥ ꯀꯩꯀꯥ ꯈꯣꯡ ꯍꯥꯝꯕ ꯈꯣꯠꯄ ꯀꯣ
ꯑꯗꯨ ꯆꯠꯄꯩꯗꯤ ꯄꯩꯁꯥ ꯑꯗꯨꯐꯥꯎꯁꯨ ꯄꯩꯁꯥ ꯆꯪꯉꯛꯄꯩ ꯃꯑꯣꯡꯅꯤꯅꯦ ꯏꯁꯤꯡꯒꯁꯤꯁꯨ ꯂꯩꯅꯔꯦ ꯑꯗꯨꯗꯒꯤ ꯑꯗꯨꯗꯩ ꯃꯩ ꯊꯥꯟꯗ꯭ꯔꯗꯤ ꯅꯨꯡꯗꯥꯡꯗ ꯈꯣꯡ ꯍꯥꯝꯒꯦ ꯍꯥꯏꯔꯁꯨ ꯌꯥꯔꯣꯏ
ꯑꯗꯨꯅꯦ ꯎꯝ
ꯄꯩꯁꯥ ꯉꯥꯛꯇ
ꯑꯥ
ꯍꯦ ꯄꯩꯁꯥ ꯅꯪ ꯀꯔꯤꯒꯤ ꯑꯩꯈꯣꯏꯒꯤ ꯅꯥꯔꯛꯇ ꯌꯥꯝꯅ ꯂꯥꯛꯅꯤꯡ ꯍꯣꯏ ꯑꯩꯈꯣꯏ ꯅꯥꯛꯇꯤ ꯌꯥꯝ ꯂꯥꯛꯅꯤꯡꯗ꯭ꯔꯤꯗꯨ ꯀꯩꯒꯤꯅꯣ ꯅꯪ ꯑꯩꯈꯣꯏ ꯁꯥꯎꯔꯛꯀꯅꯤꯀꯣ ꯄꯩꯍꯦ ꯄꯩꯁꯥꯒꯥꯏ ꯍꯥꯏ
ꯅꯤꯌꯨꯁ ꯑꯃ ꯂꯩꯔꯦꯅꯦ
ꯎꯝ
ꯑꯁꯥꯝꯗ ꯊꯣꯛꯄ ꯄꯥꯔꯣ ꯍꯥꯏꯕ꯭ꯔꯣ ꯑꯄꯣꯛꯄꯤ ꯃꯥ ꯃꯛ ꯗ ꯅꯨꯄꯥ ꯑꯁꯤꯅ ꯅꯠꯇꯕ ꯂꯤꯆꯠ ꯆꯠꯊꯕ ꯑꯊꯣꯞ ꯄꯝ ꯑꯊꯣꯞꯄ ꯑ ꯆꯠꯊꯅꯕ ꯍꯣꯠꯅꯔꯝꯕ ꯅꯨꯄꯥ ꯑꯁꯤ ꯄꯨꯂꯤꯁꯅ ꯍꯧꯖꯤꯛ ꯐꯥꯔꯦ ꯊꯧꯗꯣꯛ ꯊꯣꯛꯐꯝ ꯑꯁꯥꯝꯒꯤ ꯀꯣꯂꯥꯘꯥꯠ ꯍꯥꯏꯔꯤꯕ ꯃꯐꯝꯗꯨꯗ ꯊꯣꯛꯈꯤꯕꯅꯤ ꯀꯃꯦꯟꯗ ꯑꯀꯨꯞꯄ ꯃꯔꯣꯜ ꯊꯝꯖꯒ꯭ꯔꯦ
ꯕꯦꯔꯥ ꯀꯥꯔꯦ ꯑꯗꯨꯗꯤ ꯂꯩꯄꯥꯛꯁꯦ ꯑꯩꯈꯣꯏꯅ ꯑꯝꯇꯪ ꯄꯥꯏꯗ꯭ꯔꯗꯤ ꯌꯥꯔꯣꯏꯗꯁꯤꯗꯤ
ꯑꯩ ꯄꯥꯎ ꯈꯔ ꯄꯥꯔꯛꯀꯦ ꯑꯗꯨꯗꯤ
ꯄꯥꯎꯒ ꯄꯥꯔꯣꯅꯗ ꯚꯥꯏ ꯍꯣꯔꯦꯟ ꯇꯔꯦꯠ ꯃꯈꯥꯏꯗ ꯑꯣꯏꯅ ꯄꯥꯔꯣꯗ
ꯏꯁ ꯅꯤꯌꯨꯁꯅꯤ
ꯇꯔꯦꯠ ꯃꯈꯥꯏꯗ ꯑꯣꯏꯅ ꯄꯥꯔꯣꯕ ꯍꯣꯔꯦꯟ ꯄꯨꯡ ꯗ꯭ꯔꯦ ꯃꯈꯥꯏꯗ ꯑꯣꯏꯅꯥ ꯍꯥ ꯆꯠꯂꯒ ꯄꯥꯏꯈꯄꯣꯟ ꯋꯥꯏꯔꯒ ꯄꯥꯔꯨꯔꯁꯦ
ꯗꯨꯅꯤ
ꯄꯥꯎ ꯑꯗꯨ ꯃꯇꯝ ꯆꯥꯗ꯭ꯔꯗꯤ ꯃꯤꯅ ꯃꯇꯥꯡ ꯆꯥꯗꯕ ꯄꯥꯎꯅꯦ ꯍꯥꯏꯅꯒꯤꯅꯦꯕ ꯏꯀꯥꯏꯗ꯭ꯔꯣ
ꯎꯝ
ꯏꯗꯤ ꯏꯀꯥꯏꯕ꯭ꯔꯣꯕ ꯍꯝ
ꯍꯥꯥ
ꯏꯗꯤ
ꯀꯩ ꯍꯥꯏꯕꯅꯣ ꯑꯦꯁ ꯑꯩ ꯀꯩ ꯇꯧꯔꯒꯦ
ꯉꯥꯡꯅꯦꯕꯗꯣ ꯅꯪ ꯏꯀꯥꯏꯕ꯭ꯔꯥ ꯍꯥꯏꯕ꯭ꯔꯣ
ꯀꯔꯤ ꯇꯧꯔꯗꯧꯅꯣꯗ ꯗꯤꯁꯇꯥꯏꯝ ꯍꯥꯞꯇꯥꯏꯝ
ꯇꯣ
ꯁꯋꯥꯏꯗ ꯑꯐꯥꯎ ꯁꯥꯔꯤꯕ ꯁꯦꯀ꯭ꯌꯨꯔꯤꯇꯤ ꯐꯣꯔꯁ ꯁꯤꯡꯁꯦ ꯀꯨꯀꯤ ꯃꯔꯛꯁꯤꯡꯗ
ꯍꯌꯦꯡꯗꯤ ꯅꯣꯡꯃꯥꯏꯖꯤꯡꯅꯦ ꯍꯌꯦꯡ ꯑꯣꯏꯅ ꯅꯩꯔꯁꯦ ꯍꯌꯦꯡꯗꯤ ꯌꯦꯟꯒꯨꯝꯕ ꯀꯩꯒꯨꯝꯕ ꯊꯣꯡꯉ ꯆꯥꯛꯈꯥꯏꯔꯒ ꯊꯛꯀꯥꯏꯔꯒ ꯊꯛꯆꯤꯜꯂꯒ ꯑꯗꯨꯒ ꯅꯤꯡꯊꯧ ꯅꯤꯡꯊꯧꯀꯥ ꯅꯨꯃꯤꯠꯇꯩ ꯂꯥꯏꯔꯤꯛ ꯐꯖꯅ ꯑꯃꯨꯛ ꯄꯥꯕ
ꯎꯝ
ꯍꯥꯟꯅꯒꯤ ꯇꯥꯏꯞꯇ
ꯎꯝ
ꯑꯗꯨꯅ ꯐꯔꯦ ꯎꯝ ꯄꯨꯟꯁꯤꯁꯤ ꯈꯔ ꯈꯔ ꯌꯥꯎꯇ꯭ꯔꯗꯤ ꯅꯠꯇ꯭ꯔꯣ ꯀꯣꯏꯊꯣꯛꯄ ꯂꯥꯡꯊꯣꯛꯄꯁꯨ ꯈꯔ ꯌꯥꯎꯅꯤ ꯑꯗꯩ ꯂꯥꯏꯔꯤꯛ ꯄꯥꯔꯤꯃꯦꯅ ꯑꯗꯨꯝ ꯄꯥꯔ ꯂꯩꯔꯦ ꯑꯩꯈꯣꯏꯗꯤ ꯌꯥꯗ꯭ꯔꯦ ꯍꯛꯆꯥꯡꯒꯁꯤ ꯁꯣꯟꯖꯤꯜꯂꯦ
ꯌꯥꯗ꯭ꯔꯦ ꯑꯗꯨꯅꯤ
ꯎꯝ ꯑꯗꯨꯅꯦ ꯉ ꯉꯁꯤꯕꯨꯗꯤ ꯉꯁꯤꯕꯨꯗꯤ ꯊꯥꯡꯖꯅꯤꯅ ꯄ꯭ꯂꯥꯟ ꯇꯧꯕ ꯍꯧꯔꯣ ꯀꯦ ꯅꯨꯡꯗꯥꯡꯗꯩ ꯍꯌꯦꯡ ꯑꯌꯨꯛꯇꯨ ꯉꯟꯇꯥꯥꯅ ꯀꯥꯞꯁꯤꯜꯂꯛꯑꯒꯦ
ꯎꯝ
ꯑꯗꯨꯒ ꯆꯥꯕ ꯈꯣꯠꯄ ꯁꯦꯝꯕ ꯁꯥꯕ ꯍꯧꯔꯁꯦ
ꯎꯝ
ꯑꯗꯨꯅꯤ ꯑꯗꯨꯗꯤ ꯑꯩ ꯍꯌꯦꯡꯗꯨ ꯐꯣꯟ ꯇꯧꯔꯛꯑꯒꯦꯀꯣ ꯑꯌꯨꯛ ꯉꯟꯇꯥꯅ
ꯐꯥꯔꯦ ꯐꯥꯔꯦ
ꯎꯝ ꯊꯝꯃꯦ ꯊꯝꯃꯦ
ꯎꯝ